ꯑ
ꯍꯂꯣ
ꯑꯣ
ꯊꯥꯕꯔ
ꯇꯥꯏ ꯂꯩ ꯐꯥꯏ
ꯅꯣꯏ ꯆꯥꯛ ꯄꯨꯡ ꯀꯌꯥꯗ ꯆꯥꯕ꯭ꯔꯣ ꯅꯣꯏꯗꯤ
ꯑꯩꯈꯣꯏꯁꯦ ꯄꯨꯡꯁꯦ ꯍꯧꯖꯤꯛ ꯍꯧꯖꯤꯛꯇꯥꯔꯦꯀꯣ ꯍꯣꯔꯦꯟ ꯏꯄꯥꯁꯤꯦ ꯏꯔꯨꯔ ꯂꯩꯌꯦꯦ ꯏꯄꯥꯥꯏꯔꯨꯕ ꯂꯣꯏꯔꯒ ꯇꯥꯕꯃꯤꯟꯅꯦ ꯏꯄꯥꯒ ꯏꯕꯥꯅꯤꯈꯛ ꯑꯣꯏꯕꯀꯣ
ꯑꯎꯝ
ꯗꯤ ꯑꯥ ꯂꯧ ꯆꯠꯂꯒ ꯆꯥꯕ꯭ꯔꯒ ꯂꯥꯛꯈ꯭ꯔꯕ ꯑꯗꯨꯒꯤ
ꯑꯣ ꯑꯣ
ꯏꯊꯟꯇ ꯆꯥꯕꯁꯨ ꯅꯨꯡꯉꯥꯏꯇꯦ ꯑꯗꯨꯒꯤ
ꯍꯣꯏ ꯎꯝ
ꯅꯪꯇꯤ ꯄꯨ ꯐꯖꯅ ꯊꯜꯂꯝꯃꯣꯏꯅꯤꯅꯦꯀꯣ
ꯊꯜꯂꯒ ꯇꯨꯝꯅꯤꯡꯂꯒ ꯁꯨꯃꯥꯏꯅ ꯐꯃꯨꯡꯗ ꯉꯥꯏꯔꯝꯃꯤ
ꯍꯣꯏ ꯑꯩꯁꯨ ꯆꯥꯛ ꯂꯥꯑꯃ꯭ꯔꯗꯤ ꯉꯥꯏꯕꯗꯤ ꯉꯝꯗꯕꯅꯤ ꯑꯗꯨ ꯁꯤꯗꯣ ꯆꯥꯛꯉꯝꯗꯕꯒꯤ ꯑꯗꯨꯝ ꯄꯨꯨꯔꯤꯅ ꯂꯩꯍꯦ
ꯆꯥꯏ ꯆꯥꯛ ꯂꯥꯝꯕ ꯃꯤꯗꯤ ꯁꯥꯎꯍꯟꯅꯤꯡꯉꯦ ꯍꯥꯏꯕ ꯕꯣꯕꯔꯠꯁ ꯑꯃ ꯂꯩꯕꯗꯣ
ꯆꯥꯛꯥꯡꯐꯧ ꯃꯤꯒꯤ ꯁꯋ ꯏꯪꯂꯤꯁꯀꯤꯐꯥꯎ ꯑꯃ ꯂꯩꯕꯗꯧꯕ
ꯄꯩꯁ ꯇꯦꯗ
ꯎꯝ
ꯎꯝ ꯅꯆ ꯆ ꯈꯛꯀꯤꯦ ꯑꯗꯨ ꯁꯥꯎꯗꯕ ꯌꯥꯗꯕ ꯑꯃ ꯄꯥꯜꯅꯁꯨ ꯀꯣ ꯆꯠ ꯂꯝꯕꯗꯤ ꯇꯥꯗꯤ ꯇꯥꯑꯣꯦ
ꯂꯪꯗꯦꯝ ꯂꯥꯏꯔꯤꯛ ꯈꯛꯇ ꯄꯥꯗꯕꯤꯗ ꯂꯥꯏꯔꯤꯛ ꯑꯥꯎꯠꯁꯥꯏꯠꯀꯤ ꯑꯗꯨꯝꯒꯨꯝꯕ ꯄꯥꯗꯣꯣꯕꯦꯜ ꯕ ꯂꯩꯌꯦꯅ ꯏꯁꯇꯣꯔꯤꯒꯨꯝꯕꯗꯣ
ꯄꯌꯦ
ꯍꯣꯏ ꯅꯪ ꯃꯥꯜꯂꯦ ꯑꯩꯈꯣꯏ ꯍꯣꯁꯇꯦꯜ ꯂꯩꯔꯤ ꯗ ꯄꯥꯒꯟꯕꯗꯣ ꯑꯗꯨꯒꯨꯝꯕꯗꯣ ꯑꯦ ꯎꯔꯃꯤꯇꯥꯁꯨꯅꯦ
ꯎꯝ ꯑꯦ ꯄꯌꯦꯦ ꯑꯗꯨꯝ ꯏꯟꯇꯔꯦꯁ ꯍꯧꯖꯤꯛ ꯍꯧꯖꯤꯛꯀꯥꯟꯗꯤ ꯈꯔ ꯄꯥꯕꯗꯣ ꯌꯥꯝꯃ ꯄꯥ ꯑꯗꯨꯗ
ꯍꯣꯏ ꯑꯩꯅ ꯄꯥꯗꯤ ꯍꯧꯔꯒ ꯂꯣꯏꯕ ꯉꯝꯗꯕ
ꯑꯗ ꯁꯨꯃꯥꯏꯅꯣꯟ ꯃꯤꯅꯤꯠ ꯀꯟ ꯀꯨꯟꯊ꯭ꯔꯥ ꯄꯨꯡ ꯃꯈꯛ ꯑꯗꯨꯃꯥꯏꯅ ꯅꯨꯃꯤꯠ ꯅꯨꯄꯤꯗ ꯍꯦꯟꯒꯠ ꯍꯦꯟꯒꯠꯂꯒ ꯀꯣ ꯁꯨꯃꯥꯏꯅ ꯇꯧꯔꯗꯤ ꯑꯗꯨꯝ ꯆꯠꯂꯅꯤꯗ ꯑꯩꯈꯣꯏ ꯅꯨꯡꯉꯥꯏꯕ ꯐꯥꯎꯔꯒ ꯑꯗꯨꯝ ꯄꯥꯅꯤꯡꯕ ꯋꯥꯈꯜ ꯑꯗꯨꯝ ꯂꯥꯏꯔꯅꯤ
ꯍꯣꯏ ꯅꯪꯁꯨ ꯃꯅꯤꯄꯨꯔꯤ ꯉꯥꯡꯕ ꯌꯥꯝ ꯍꯩꯈ꯭ꯔꯦ
ꯍꯥꯏꯇꯗ
ꯄꯦꯝꯈꯩ ꯏꯕꯥꯅꯤ ꯑꯍꯥꯟꯅ ꯍꯣꯁꯇꯦꯜ ꯆꯪꯉꯀꯥꯟꯗꯀꯣ
ꯎꯝ
ꯑꯩꯁꯨ ꯃꯅꯤꯄꯨꯔꯤꯗꯣ ꯂꯥꯏꯔꯤꯛ ꯀꯃꯥꯏ ꯇꯧꯗꯕꯅꯦ ꯄꯛ ꯐꯖꯗꯕꯅꯦꯕ ꯍꯧꯖꯤꯛꯇꯤꯁꯨ ꯈꯔ ꯌꯥꯈ꯭ꯔꯕ ꯃꯥꯜꯂꯦ ꯀꯥꯏꯅ
ꯎꯝ ꯀꯅꯥ
ꯑꯩꯗꯣ ꯍꯥꯏꯕ ꯁꯣꯏꯗꯕ ꯑꯗꯨꯒꯤ
ꯑꯣ ꯑꯩꯈꯣꯏ ꯆꯪꯕꯗꯤ ꯑꯌꯥꯝꯕ ꯃꯩꯇꯩ ꯌꯥꯝ ꯂꯩꯌꯦꯅ ꯀꯣ
ꯎꯝ ꯁꯨꯃꯥꯏꯅ ꯍꯥꯏꯕ ꯌꯥꯗꯦ
ꯎꯝ
ꯎꯝ
ꯑꯗꯨꯗꯤ ꯋꯥꯔꯤ ꯃꯁꯥꯁꯦ
ꯑꯗꯨꯗꯤ ꯅꯣꯏ
ꯁꯣꯞꯄꯤꯡꯒꯨꯝꯕꯗꯤ ꯆꯠꯇ꯭ꯔꯣ ꯏꯝꯐꯥꯜ ꯂꯩꯕꯗꯣ
ꯄꯩꯁꯥꯒꯤ ꯋꯥꯔꯤꯅꯦ ꯄꯁꯥꯂꯥꯏꯔꯗꯤ
ꯁꯦꯀꯦꯟ ꯍꯦꯟꯒꯨꯝꯕ ꯂꯩꯕ꯭ꯔꯥ ꯅꯣꯏꯒꯤꯈꯣꯟꯗ ꯑꯣ ꯕꯖꯥꯔ ꯑꯣ ꯑꯗꯨ ꯒꯥꯔꯤꯗꯒꯤ ꯅꯣꯏ ꯆꯠ
ꯑꯣꯛꯇꯣꯁꯨ ꯆꯦꯜꯂꯦ ꯕꯁ ꯈꯣꯏꯁꯨ ꯆꯦꯜꯂꯦ ꯑꯗꯨꯕꯨ ꯑꯗꯨꯝ ꯄ꯭ꯔꯥꯏꯚꯦꯠ ꯒꯥꯔꯤ ꯂꯩꯔꯗꯤ ꯄ꯭ꯔꯥꯏꯚꯦꯠꯇ ꯆꯠꯄꯅꯦ ꯍꯥꯏꯗꯤ ꯍꯦꯟꯅ ꯅꯨꯡꯉꯥꯏꯅ ꯀꯣ
ꯑꯥ
ꯑꯩꯈꯣꯏꯒꯤ ꯄ꯭ꯔꯥꯏꯚꯦꯠꯇꯨ ꯌꯥꯝꯃ ꯄꯨꯕꯅꯤꯅ ꯁꯨꯝ ꯑꯁꯨ ꯀꯃ ꯆꯠꯂꯦꯕ ꯄꯕ꯭ꯂꯤꯛꯇꯀꯣ ꯊꯥꯔꯇꯤ ꯊꯥꯔꯇꯤ ꯇꯧꯕꯅꯦ ꯑꯩꯈꯣꯏ ꯁꯤꯗꯒꯤ ꯄꯖꯥ ꯆꯠꯄ
ꯑꯗꯨꯗꯤ ꯂꯥꯛꯑꯦꯅ ꯂꯥꯛꯄ ꯃꯥꯜꯂꯦ
ꯂꯥꯄꯝꯍꯜꯦꯕ
ꯑ ꯅꯥꯥꯛꯄꯃ ꯑꯜꯗ
ꯍꯣꯏ ꯏꯅꯛ ꯅꯛꯑꯦ ꯈꯣꯡꯅ ꯆꯠꯛꯄꯁꯨ ꯌꯥꯕꯅꯤ ꯅꯪ ꯇꯟꯕꯒꯤ
ꯑꯩꯈꯣꯏ ꯍꯥꯏꯕꯗꯤ ꯏꯃꯥꯟꯅꯕꯤꯒꯨꯝꯕ ꯂꯩꯔꯗꯤꯀꯣ ꯑꯗꯨꯝ ꯋꯥꯔꯤ ꯁꯥꯟꯅꯔꯒ ꯆꯠꯂꯗꯤ ꯅꯨꯡꯉꯥꯏ ꯂꯥꯛꯄ ꯃꯥꯜꯂꯤꯗ
ꯍꯣꯏ ꯅꯛꯑꯦ
ꯋꯀꯤꯡ ꯑꯣꯏꯅ ꯑꯗꯨꯝ ꯆꯠꯄ ꯌꯥꯔꯦꯔꯥ
ꯎꯝ ꯏꯐꯜꯗꯤ ꯁꯥꯕ꯭ꯔꯣ ꯏꯪꯕ꯭ꯔꯣ ꯍꯧꯖꯤꯛꯀꯥꯟꯁꯦ
ꯍꯧꯖꯤꯛꯇꯤ ꯀꯂꯟꯁꯨꯅꯤꯅ
ꯎꯝ
ꯁꯔꯦ ꯃꯄꯥꯟꯊꯨꯅ ꯑꯗꯨꯗꯤ ꯁꯥꯗꯦꯗ ꯃꯄꯥꯟ ꯊꯣꯛꯑꯀꯥꯟꯗ ꯑꯗꯨꯝ ꯁꯥꯏ
ꯑꯗ ꯑꯗꯨꯒ ꯈꯨꯟꯗ ꯁꯥꯕꯒ ꯑꯗꯨꯗ ꯁꯥꯕꯁꯦ ꯄꯥꯛꯇꯤ ꯃꯥꯟꯅꯗꯕꯅꯤꯅꯦꯀꯣ ꯑꯗꯨꯗꯨꯅ ꯐꯨꯡ ꯁꯥꯕ ꯑꯃ ꯌꯥꯎꯋꯦꯕ ꯉꯍꯥꯟ
ꯍꯣꯏ ꯑꯩꯈꯣꯏꯒꯤ ꯈꯨꯟꯒꯨꯝꯕꯗ ꯁꯥꯕꯗꯤ ꯍꯥꯏꯕꯗꯤ ꯑꯩꯈꯣꯏꯅ ꯔꯤꯐ꯭ꯔꯦꯁ ꯇꯧꯕ ꯃꯐꯝ ꯑꯗꯨꯝ ꯃꯤꯌꯥꯝ ꯂꯩꯌꯦꯗꯅ
ꯍꯣꯏ
ꯁꯤꯅꯒꯨꯝꯕ ꯑꯗꯨꯒꯨꯝꯕꯗꯨ ꯂꯩꯥꯇꯕ
ꯍ ꯑꯗꯨꯅꯦ ꯑꯩꯅ ꯈ꯭ꯋꯥꯏꯗꯒꯤ ꯇꯟꯕꯁꯦ ꯅꯂꯥꯒꯤ ꯃꯅꯝꯗꯨꯅꯦ ꯅꯄꯒꯤ ꯃꯅꯝꯒ ꯒꯥꯔꯤꯒꯤ ꯃꯅꯝꯗꯣ ꯑꯁ
ꯁꯤ ꯍꯧꯖꯤꯛ ꯑꯩꯈꯣꯏ ꯂꯩꯕ ꯃꯐꯝꯗꯒꯤ ꯅꯣꯏꯒꯤ ꯈꯨꯟ ꯗ ꯆꯠꯄ ꯀꯥꯟꯗꯀꯣ
ꯎꯝ
ꯅꯛꯄꯔꯥ ꯅꯠꯇ꯭ꯔꯒ ꯚꯔꯥ ꯀꯌꯥ ꯀꯌꯥ ꯂꯧꯋꯤ
ꯅꯛꯄꯅꯤꯗ ꯁꯤꯛꯁꯇꯤ ꯋꯥꯟ ꯀꯤꯂꯣꯃꯤꯇꯔꯒꯨꯝꯕꯔ ꯑꯣꯏꯕꯒꯨꯝꯅ
ꯎꯝ
ꯑꯗꯣ ꯚꯔꯥꯗꯣ ꯁꯤꯗꯒꯤ ꯏꯝꯐꯥꯜ ꯗꯒꯨꯝꯕ ꯑꯣꯏꯔꯗꯤ ꯑꯩꯈꯣꯏ ꯌꯨꯝꯗꯒꯤ ꯉꯁꯥꯏꯅ ꯕꯖꯥꯔ ꯍꯥꯏꯕꯗꯣ ꯑꯗꯨꯗꯒꯤ ꯕꯁ ꯂꯧꯒꯗꯕꯅꯦꯕ ꯀꯣ ꯑꯗꯣ ꯕꯁꯀꯤ ꯄꯩꯁꯥꯅ ꯎꯝ ꯏꯝꯐꯥꯜ ꯐꯥꯎ ꯑꯣꯏꯔꯗꯤꯀꯣ
ꯎꯝ
ꯍꯟꯗ꯭ꯔꯦꯗꯔ ꯑꯩꯠꯇꯤꯔ ꯂꯧꯕꯅꯦꯕꯀꯣ
ꯍꯩ ꯑꯗꯨꯗꯤ ꯌꯥꯝ ꯐꯥꯏꯌꯦꯅ
ꯌꯥꯝꯗꯦꯗ ꯇꯨ ꯍꯟꯗ꯭ꯔꯦꯠ ꯄꯥꯏꯔꯗꯤ ꯌꯥꯔꯦ
ꯎꯝ ꯌꯥꯝ ꯅꯨꯡꯉꯥꯏꯗꯅ
ꯎꯝ ꯆꯅꯤꯒꯨꯝꯕ ꯆꯅꯤ ꯌꯥꯡꯈꯩꯒꯨꯝꯕ ꯄꯥꯏꯔꯗꯤ ꯑꯗꯨꯝ ꯌꯧꯕ ꯌꯥꯏꯕ
ꯎꯝ
ꯑꯗꯨꯗꯁꯨ ꯑꯃꯨꯛꯀ ꯌꯧꯔꯁꯨ ꯑꯣꯇꯣ ꯃꯆꯦꯠ ꯃꯆꯦꯠꯇꯤ ꯂꯧꯋꯤꯅꯀꯣ
ꯎꯝ ꯍꯣꯏ ꯅꯣꯏ ꯑꯗꯣ ꯅꯪꯗꯤ ꯑꯗꯨꯗꯤ ꯑꯥ ꯑꯌꯨꯛ ꯑꯌꯨꯛꯀ ꯅꯨꯡꯊꯤꯗ ꯇꯨꯏꯁꯟ ꯂꯧꯕ꯭ꯔꯣ ꯅꯪꯒꯤ ꯁꯥꯇ꯭ꯔꯁꯤꯡꯗꯣ
ꯅꯨꯡꯗꯥꯡ ꯈꯛꯇꯅꯤꯅ
ꯎꯝ ꯑꯌꯨꯛꯇꯤ ꯂꯧꯗꯦ ꯋꯥꯕꯗꯤ ꯎꯝ ꯋꯥꯅꯤ ꯅꯪꯒꯤ ꯏꯃꯥꯟꯅꯕꯤꯁꯤꯡꯁꯨ ꯑꯗꯨ ꯀꯔꯤ
ꯊꯔꯣꯏ
ꯊꯔꯣꯏ ꯑꯗꯨꯝ ꯆꯥꯏ ꯑꯩꯗꯤ ꯌꯥꯝ ꯄꯥꯝꯃꯦ ꯊꯔꯣꯏꯗꯤ
ꯍꯣꯏ ꯑꯩꯁꯦ ꯊꯔꯣꯏ ꯍꯧꯖꯤꯛ ꯌꯥꯝ ꯆꯥꯅꯤꯡꯉꯦ ꯑꯗꯨ ꯃꯍꯧꯁꯥꯗꯤ ꯁꯤꯒꯨꯝꯕ ꯁꯤꯖꯟꯁꯤꯗ ꯊꯣꯛꯄꯅꯦꯕꯀꯣ ꯀꯣ ꯂꯧꯕꯨꯛꯇ ꯑꯗꯣ ꯍꯥꯟꯅꯗꯤ ꯍꯥꯟꯅꯗꯤ ꯈꯨꯟꯕ ꯆꯠꯄ ꯃꯔꯨꯞꯈꯣꯏꯒ ꯑꯗꯨꯕꯨ ꯍꯧꯖꯤꯛ ꯇꯤ ꯊꯣꯛꯇ꯭ꯔꯦ ꯗꯤꯁ ꯌꯔꯁꯨ ꯀꯔꯤ ꯇꯧꯕ꯭ꯔꯥ ꯑꯩꯈꯣꯏꯒꯤ ꯔꯣꯝ ꯁꯥꯏꯠꯁꯦ ꯂꯦꯟ ꯑꯗꯨꯝ ꯐꯔꯇꯥꯏꯜ ꯑꯣꯏꯕꯅꯦꯕꯀꯣ ꯃꯁꯔꯨꯝ ꯃꯇꯝꯗ ꯂꯩꯔꯁꯨ ꯊꯣꯛꯄ ꯑꯗꯨꯒ ꯑꯦꯄꯜ ꯃꯇꯝꯗꯒꯨꯝꯕꯁꯨ ꯑꯗꯨꯝ ꯊꯣꯛꯄꯅꯦꯕꯀꯣ
ꯎꯝ
ꯑꯗꯨ ꯑꯗꯨꯝ ꯆꯠꯄꯅꯦ ꯒ꯭ꯔꯨꯞ ꯒ꯭ꯔꯨꯞꯅꯅꯕ ꯑꯩꯈꯣꯏ ꯃꯔꯨꯞꯈꯣꯏꯗꯣ ꯑꯗꯨꯗꯤ ꯁꯤꯌꯔꯁꯤꯗꯤ ꯊꯣꯛꯇꯦ ꯃꯁꯔꯨꯝꯁꯨ ꯑꯗꯨꯕꯨ ꯆꯥꯕ ꯌꯥꯕ ꯌꯥꯗꯕ ꯃꯤꯅꯗꯤ ꯌꯥꯏ ꯍꯥꯏꯔꯒ ꯑꯩꯈꯣꯏꯅ ꯆꯥꯗ꯭ꯔꯤꯕ ꯑꯩꯈꯣꯏꯗꯤ ꯊꯣꯛꯄꯀꯣ ꯑꯣ ꯑꯩꯈꯣꯏꯅ ꯆꯥꯅꯤꯡꯕ ꯑꯉꯥꯡꯕ ꯑꯃ ꯂꯩꯅꯄꯟ ꯑꯉꯥꯡ ꯌꯦꯄꯟ ꯅꯠꯇꯦ ꯃꯁꯔꯨꯝ
ꯎ ꯍꯣꯏ ꯍꯣꯏ ꯈꯪꯉꯦ
ꯎꯝ ꯑꯗꯨ ꯀꯣꯛꯅꯗꯤ ꯐꯥꯒꯅꯤꯍꯦ
ꯇꯥꯡꯕꯁꯨ ꯇꯥꯡꯉꯅꯤ ꯑꯗꯨꯗꯣ
ꯎꯝ ꯑꯩꯈꯣꯏ ꯈꯨꯟꯗ ꯊꯣꯛꯈ꯭ꯔꯗꯤ ꯏꯝꯐꯥꯜꯗꯒꯣꯡꯕ ꯄꯤꯔꯛꯄꯤꯒꯦ
ꯍꯣꯏ ꯑꯦꯔꯝꯒ
ꯌꯥꯝ ꯍꯥꯎꯋꯦ ꯑꯗꯨꯗ ꯇꯥꯡꯕꯁꯨ ꯌꯥꯝ ꯇꯥꯡꯕꯅꯦ ꯑꯗꯨꯗꯣ
ꯍꯣꯏ ꯅꯣꯏꯗꯤ ꯑꯗꯨ ꯀꯃꯥꯏꯅ ꯆꯥꯒꯦ
ꯑ ꯀꯥꯡꯍꯥꯎ ꯑꯣꯏꯅ ꯑꯗꯨꯝ ꯆꯥꯕꯁꯨ ꯂꯥꯛꯑꯦ ꯏꯔꯣꯟꯕ ꯆꯥꯏ ꯑꯗꯨꯒ ꯌꯦꯟꯖꯥꯡ ꯑꯣꯏꯅꯁꯨ ꯑꯗꯨꯝ ꯑ ꯍꯥꯎꯕ ꯀꯜꯇꯅꯦꯦ ꯑꯗꯨ ꯑꯗꯨꯗꯨꯣ
ꯎꯝ ꯑꯣ ꯑꯩꯈꯣꯏ ꯑꯗꯨꯝ ꯃꯥꯟꯅꯩ ꯑꯩꯈꯣꯏꯁꯨ ꯑꯩꯈꯣꯏꯅ ꯍꯦꯟꯅ ꯑꯌꯥꯝꯕ ꯆꯥꯕ ꯀꯟꯕꯁꯦ ꯑꯗꯨꯁꯦ ꯂꯥꯏꯛ ꯍꯥꯟꯅ ꯐꯨꯠꯈ꯭ꯔꯦꯕꯀꯣ
ꯎꯝ
ꯂꯒꯥ ꯃꯍꯤꯗꯣ ꯍꯨꯟꯗꯣꯛꯈ꯭ꯔꯅꯤ ꯑꯗꯨꯒ ꯃꯥꯒꯤ ꯃꯁꯥꯗꯣ ꯂꯧꯔꯒ ꯃꯣꯔꯣꯛ ꯃ ꯂꯒ ꯆꯅꯝꯒꯨꯝꯕ ꯃꯣꯔꯣꯛꯀꯨꯝꯕ ꯑꯌꯥꯝꯕ ꯃꯁꯤꯡꯁꯨꯅ ꯍꯥꯞꯂꯔꯒ ꯀꯣ ꯃꯦꯠꯂꯒ ꯅꯨꯡꯁꯥꯗ ꯄꯨꯔꯥ ꯗ꯭ꯔꯥꯏ ꯑꯣꯏꯍꯟꯕ
ꯑꯣ ꯑꯗꯨꯅ
ꯀꯪꯂꯪꯔꯒꯀꯣ ꯎꯝ ꯀꯟꯒꯅꯤꯕ ꯑꯗꯨ ꯃꯇꯝꯗꯣ ꯀꯪꯕ ꯃꯇꯨꯡꯗ ꯑꯗꯨꯒ ꯑꯗꯨꯝꯕ ꯀꯥꯎ ꯍꯞꯇꯥꯒꯨꯝꯕꯗ ꯍꯥꯞꯂꯒ ꯑꯗꯨꯝ ꯆꯥꯛꯀ ꯄꯨꯟꯅ ꯑꯗꯨꯝ ꯆꯥꯕ ꯇꯧꯒꯜꯂꯦ ꯁꯥꯒꯤ ꯃꯍꯥꯎꯒ ꯆꯞ ꯃꯥꯟꯅꯩ
ꯑꯁ ꯑꯗꯨꯗꯤ ꯍꯥꯎꯔꯝꯒꯅꯤꯁꯨꯣ ꯑꯩꯈꯣꯏꯗꯤ ꯁꯨꯃꯥꯏꯅ ꯆꯥꯗꯦ ꯃꯁꯤꯅ ꯑꯍꯥꯟꯕꯅꯤ ꯁꯤꯇꯝꯁꯦ ꯎꯝ
ꯑꯗꯨꯒ ꯑꯗꯨ ꯎꯝ ꯑꯩꯈꯣꯏꯔꯣꯝꯗꯗꯤ ꯀꯤꯒꯜꯂꯦ ꯌꯥꯝ ꯝꯅꯅꯤꯈꯨꯣꯏꯗꯣ
ꯎꯝ ꯍꯣꯏꯦ
ꯂꯥꯏꯛ ꯑꯗꯨꯝ ꯄꯣꯏꯖꯟ ꯑꯣꯏꯒꯅꯤꯅ ꯀꯤꯒꯜꯂꯦꯕ
ꯍꯣꯏ ꯍꯣꯏ ꯃꯥꯏ ꯊ
ꯑꯁꯤꯟꯕꯗꯣ ꯂꯝꯗ ꯑꯁꯤꯟꯕ ꯑꯃ ꯍꯧꯋꯦꯕ ꯑꯗꯨ ꯑꯗꯨꯝ ꯑꯁꯤꯟꯕꯒꯨꯝꯕꯗꯤ ꯑꯗꯨꯝ ꯍꯥꯞꯄꯅꯤ ꯅꯣꯏꯗꯤ ꯑꯁꯤꯟꯕ ꯍꯥꯄ ꯄ꯭ꯔꯕꯣ ꯎꯝ
ꯑꯩ ꯍꯣꯔꯦꯟ ꯀꯣꯜ ꯇꯧꯔꯛꯀꯦꯀꯣ
ꯑꯣ ꯎ ꯍ ꯍꯣꯏ
ꯎꯝ ꯎꯝꯝ